ꯍꯥꯠ
ꯎꯝ
ꯍꯜꯂꯣ
ꯍꯣꯏ
ꯍꯜꯂꯣ
ꯇꯥꯏ
ꯑꯁ
ꯍꯧꯖꯤꯛꯇꯤ ꯈꯔ ꯁꯦꯔꯤꯌꯁ ꯑꯣꯏꯔꯒꯦ
ꯑꯍ ꯇꯥꯕ꯭ꯔꫭ
ꯍꯣꯏ
ꯅꯪꯒꯤ ꯚꯣꯏꯁ ꯑꯦ ꯅꯪꯒꯤ ꯈꯣꯟꯖꯦꯜ ꯇꯞꯅ ꯇꯞꯅ ꯇꯥꯏ ꯍꯦ ꯑꯦ ꯑꯁ ꯑꯗꯨ
ꯍ ꯍꯧꯖꯤꯛꯇꯤ ꯀꯩꯅꯣ ꯁꯦꯔꯤꯌꯁ ꯈꯔ ꯑꯣꯏꯔꯒꯦꯀꯣ
ꯑꯥ
ꯁꯦꯔꯤꯟꯁ ꯑꯣꯏꯒꯦ ꯍꯥꯏꯔꯁꯨ ꯀꯩꯅꯣ ꯋꯥ ꯍꯪꯅꯤ ꯍꯥꯏꯅꯤꯡꯉꯥꯏꯁꯨ ꯂꯩꯇꯦ ꯑꯗꯨ ꯎꯄꯥꯏ ꯂꯩꯇꯕꯒꯤ ꯇꯧꯕꯅꯤ
ꯑꯗꯨꯁꯨ ꯅꯪꯒꯤ ꯐꯣꯟꯗꯣ ꯅꯪꯒꯤ ꯈꯔꯥꯛ ꯈꯔꯥꯛ ꯑ ꯈꯔ ꯍꯥꯥ
ꯈꯔ
ꯀ꯭ꯔꯤ ꯀ꯭ꯔꯤ ꯍꯥꯏꯕ
ꯀꯩꯁꯨ ꯍꯥꯏꯗꯦ
ꯅꯪ ꯍꯧꯖꯤꯛ ꯍꯥꯏꯕꯗꯨ ꯅꯛꯑꯒ ꯍꯥꯏꯌꯣ ꯍꯥꯏꯕ ꯑ ꯌꯥꯏꯀꯣ
ꯎꯝ
ꯇꯥꯕ꯭ꯔꯣ ꯎ
ꯀꯔꯤꯒꯤ ꯅꯣꯛꯄꯅꯣ
ꯀ꯭ꯔꯤ ꯍꯥꯏꯕ
ꯁꯨꯕꯖꯥ
ꯑꯩꯉꯣꯟꯗ ꯅꯣꯛꯀꯅꯨ ꯍꯥꯏꯕ꯭ꯔꯥ
ꯍꯥ
ꯅꯣꯛꯀꯅꯨ ꯍꯥꯏꯕ꯭ꯔꯣ
ꯅꯠꯇꯦ ꯅꯠꯇꯦ ꯅꯪ ꯇꯧꯅꯤꯡꯕ ꯇꯧꯑꯣ ꯀꯩꯁꯨ ꯀꯥꯏꯗꯦꯀꯣ ꯅꯆꯦ ꯑꯩꯉꯣꯟꯗꯗꯤ ꯀꯩꯁꯨ ꯀꯥꯏꯗꯦ ꯏꯆꯦ ꯀꯎ ꯀꯣ ꯑꯩ ꯆꯍꯤ ꯀꯨꯟꯊ꯭ꯔꯥ ꯁꯨꯔꯦ
ꯏꯁ ꯀꯨꯟꯊ꯭ꯔꯥ ꯀꯨꯟꯊ꯭ꯔꯥ ꯍꯥꯏꯕꯗꯤ ꯀꯔꯤꯅꯣ
ꯊꯥꯔꯇꯤ ꯑꯃ
ꯑꯣ ꯊꯥꯔꯇꯤ ꯍꯥꯏꯕꯗꯤ ꯀꯔꯤꯅꯣ
ꯊꯥꯔꯇꯤ ꯍꯥꯏꯕꯗꯤ ꯆꯥꯛ ꯆꯥꯔꯕꯣ ꯍꯥꯏꯕ
ꯎꯝ ꯑꯁ ꯉꯁꯤꯗꯤ
ꯉꯁꯤꯗꯤ ꯀꯔꯤ ꯕꯧ ꯅꯪ ꯕꯧ ꯌꯦꯡꯗ꯭ꯔꯤꯉꯩ ꯐꯥꯎ ꯑꯗꯨꯝ ꯃꯣꯔꯦꯁꯅꯥꯁꯤ ꯀꯣꯏꯕꯥꯅꯤ
ꯑ ꯌꯥꯌꯥ ꯍꯥꯏ ꯑꯣ ꯎꯝ
ꯅꯪꯒꯤ ꯕꯦꯕꯤ ꯂꯩꯔꯗꯤ ꯁꯥꯎꯔꯅꯤ
ꯀꯔꯤꯌꯥꯕ ꯅꯨꯄꯤ ꯍꯥꯏꯕ꯭ꯔꯥ
ꯎꯝ ꯍꯝ ꯃꯥꯅꯦꯦ
ꯑꯁ ꯍꯧꯖꯤꯛꯀꯥꯟꯗꯤ ꯅꯨꯄꯤ ꯑꯣꯏꯅꯕꯁꯦ ꯌꯥꯝ ꯐꯠꯇꯦ ꯖꯤꯀꯟꯅ ꯄꯤꯁꯦ ꯅꯪ ꯌꯥꯝ ꯃꯥꯂꯦ
ꯑꯩ ꯑꯩ ꯃꯟꯗꯤ ꯀꯩꯅꯣ ꯇꯧꯔꯅꯤ ꯁꯤꯦꯔꯤꯌꯦꯁ ꯑꯣꯏꯔꯅꯤ ꯂꯣꯏꯌꯣ
ꯌꯥꯔꯣ ꯌꯥꯔꯣ ꯆꯖꯤꯀꯅꯤ ꯄꯤꯁꯦ ꯅꯨꯄꯤ ꯅꯠꯇꯦ ꯃꯤ ꯅꯠꯇꯦ
ꯃꯣꯏꯁꯨ ꯑꯦꯂꯦꯟ ꯇꯧꯕ꯭ꯔꯥ ꯑꯗꯨꯗꯤ ꯑꯦꯂꯦꯟ ꯑꯣꯟꯕ꯭ꯔꯥ
ꯅꯠꯇꯦ ꯏꯕꯦꯟ ꯅꯠꯇꯦ ꯁꯥꯅꯤ ꯁꯥ
ꯑꯣ ꯍꯥꯏꯦꯁ ꯑꯗꯨꯃꯥꯏꯅ ꯍꯥꯏꯒꯅꯨ ꯅꯨꯄꯥ ꯃꯤꯌꯥꯝꯅ ꯆꯤꯆꯟ ꯉꯥꯛꯇ ꯀꯣ
ꯔꯁ
ꯃꯥ ꯃꯇꯨ ꯂꯩꯔꯒ ꯀꯩꯅꯣ ꯑꯗꯨꯝ ꯇꯧꯕꯗꯣ ꯇꯜꯂꯦ
ꯑ ꯍꯧꯖꯤꯛꯀꯥꯟꯗꯤ ꯅꯨꯄꯥꯁꯤꯡꯁꯦ ꯑꯗꯨꯃꯥꯏꯅ ꯇꯧꯗꯦ
ꯇꯧꯕꯅꯦ
ꯗ ꯦꯟꯗꯣꯃꯦ ꯈꯛꯇꯇꯅꯤ ꯀꯅꯣ
ꯅꯪ ꯖꯦꯟꯗ꯭ꯔꯃꯦꯟ ꯑꯣꯏꯕ꯭ꯔꯥ ꯑꯗꯨꯗꯤ
ꯑ ꯑꯩꯗꯤ ꯌꯥꯝ ꯑꯩꯗꯤ ꯟꯇꯜ ꯃꯦꯟꯅꯦ ꯀꯔꯤꯅꯣ
ꯑ ꯖꯦꯟꯗꯔꯃꯦꯟ ꯍꯥꯏꯁꯦ ꯅꯨꯄꯤ ꯃꯉꯥ ꯇꯔꯨꯛ ꯇꯔꯦꯠ ꯑꯐꯕ ꯍꯥꯏꯁꯦ ꯅꯨꯄꯤꯒ ꯋꯥꯔꯤ ꯁꯥꯟꯅꯕ ꯀꯥꯟꯗ
ꯑꯗꯨꯃꯥꯏꯅꯗꯤ ꯑꯩꯗꯤ ꯄꯤꯌꯣꯔꯅꯦ ꯀꯔꯤꯅꯣ
ꯄꯤꯌꯣꯔ ꯍꯥꯏꯅꯤ ꯀꯩꯅꯣ
ꯄꯤꯌꯣꯔ ꯍꯥꯏꯕꯗꯤ ꯑꯁꯦꯡꯕ
ꯑꯁꯦꯡꯕ
ꯑ
ꯑꯣ ꯅꯨꯄꯤ ꯃꯔꯤ ꯃꯉꯥ ꯀꯩꯅꯣ ꯇꯧꯔꯦ ꯍꯥꯏꯕꯗꯣ ꯑꯁꯦꯡꯕ ꯍꯥꯏꯕ꯭ꯔꯣ
ꯍꯥꯏꯗꯤ ꯅꯨꯄꯤꯒꯕꯔꯤ ꯁ ꯁ ꯁꯅꯔꯁꯨ ꯀꯣꯏ ꯀꯣꯏ ꯀꯣꯏꯗꯤ ꯑꯁꯤꯚꯥꯏꯇ
ꯑꯩ ꯇꯧꯒꯦ ꯑꯗꯨꯗꯤ ꯍꯥꯏꯅꯤꯡꯉꯥꯏ ꯑꯩ ꯑꯩꯅ ꯇꯧꯒꯦ ꯍꯥꯏꯕ
ꯑꯣ ꯑ ꯇꯥꯧꯕꯅꯣ ꯎ ꯇꯥꯕꯨꯅꯣ ꯅꯪꯗꯤ ꯃꯤ ꯅꯠꯇꯦ ꯀꯃꯥꯏꯅ ꯇꯧꯗꯣꯏꯅꯣ
ꯍꯥꯥ
ꯅꯪꯗꯤ ꯃꯤ ꯅꯠꯇꯦ ꯀꯃꯥꯏꯅ ꯇꯧꯗꯣꯏꯅꯣ
ꯑ ꯃꯤ ꯑꯣꯜꯂꯁꯨ ꯌꯥꯏ ꯀꯩꯅꯣ ꯑꯩꯒꯤ ꯑꯩ ꯄꯋꯥꯔ ꯌꯥꯝ ꯂꯩꯕꯅꯦ ꯌꯥꯝ ꯈꯜꯂꯅꯨ ꯅꯪ ꯅꯪꯒꯤꯁꯨ ꯄꯤꯌꯔꯥ
ꯎꯝ ꯑꯩꯗꯤ ꯄꯤꯗ꯭ꯔꯁꯨ ꯌꯥꯏ
ꯀꯒꯤ ꯅꯪ ꯅꯪꯁꯨ ꯂꯣꯏꯁꯥꯒꯤ ꯄꯋꯥꯜ ꯂꯩꯕ꯭ꯔꯥ ꯑꯗꯨꯗꯤ
ꯌꯦꯡꯗꯤ ꯀ꯭ꯔꯤ ꯏ ꯁꯥꯟꯅ ꯆ ꯑꯗꯨꯣꯏꯅꯣ
ꯍꯌꯦꯡꯁꯦ ꯏꯟꯖꯥꯡ ꯃꯤꯌꯥꯝ ꯂꯩꯔꯦꯀꯣ ꯑꯗꯨ ꯑꯩ ꯈꯟꯒꯦ ꯉꯥꯏꯈꯣꯀꯣ
ꯎꯝ
ꯉꯁꯥꯏꯒꯤ ꯀꯩꯅꯣꯁꯨ ꯀꯇꯁꯣꯔꯁꯇꯣ ꯃꯥꯒꯤ ꯃꯈꯣꯡ ꯄꯥꯏꯔꯞꯁꯨ ꯂꯩꯑꯕ
ꯑ
ꯑꯗꯨ ꯆꯀꯦꯝ ꯊꯣꯡꯁꯤꯦꯔꯥ ꯈꯪꯗꯦ ꯆꯥꯛ ꯈꯔ ꯍꯥꯥꯔꯒ ꯀꯩꯅꯣ ꯇꯧꯕꯗꯣ ꯑꯗꯨ ꯆꯥꯁꯤꯔꯥ ꯈꯪꯗꯦ ꯁ꯭ꯔꯣꯏꯁꯀꯤ
ꯑꯗꯨꯗꯤ ꯍꯥꯎꯔꯦ ꯍꯔ ꯅꯪ ꯏꯗꯅꯦꯁꯣꯔ ꯆꯨꯕꯦ ꯌꯥꯎꯣ ꯍ꯭ꯔꯦ
ꯑꯩ ꯆꯥꯛ ꯊꯣꯡꯕ ꯌꯥꯝ ꯍꯩ ꯆꯥꯛ ꯊꯣꯡꯕ ꯌꯥꯝ ꯍꯩꯕꯅꯦ
ꯅꯪꯅ ꯊꯣꯡꯉꯣ ꯑꯗꯨꯗꯤ ꯑꯩ ꯆꯥꯒꯦ
ꯔꯑꯣ ꯍꯣꯏ
ꯂꯥꯛꯀꯅꯤ ꯍꯣꯏ ꯍꯌꯦꯡ ꯍꯌꯦꯡ ꯃꯊꯪꯒꯤ ꯊꯥꯗ ꯂꯥꯛꯀꯅꯤ
ꯍ ꯍꯧꯖꯤꯛ ꯂꯥꯛꯑꯣ
ꯑꯦ ꯍꯧꯖꯤꯛꯇꯤ ꯌꯥꯔꯦ
ꯀꯔꯤ
ꯍꯧꯖꯤꯛꯗꯤꯏ ꯊꯕꯛ ꯂꯑꯌꯦ
ꯀꯔꯤ ꯊꯕꯛꯅꯣ ꯑꯣꯔꯤ ꯁꯅꯥꯄꯣꯠ ꯊꯕꯛꯅꯣ
ꯁꯦꯟ ꯄꯩꯁꯥ ꯄꯩꯁꯥ ꯀꯩꯅꯣ
ꯇꯥꯗꯤꯉꯥꯏ
ꯅꯦ ꯄꯩꯁꯥ ꯄꯩꯁꯥ ꯄꯩꯁꯥ ꯇꯥꯟꯗꯣꯏꯅꯤ ꯀꯔꯤꯅꯣ ꯑꯩ ꯄꯩꯁꯥ ꯀꯥꯎꯟꯇꯤꯡ ꯇꯧꯗꯣꯏꯅꯦ ꯎꯝ ꯑꯗꯨꯒꯤ ꯊꯕꯥꯛ ꯂꯩꯕꯅꯦ ꯑꯗꯨꯒꯤꯅꯦ ꯑꯁ ꯑꯩꯗꯤ ꯑꯩꯗꯤ ꯌꯥꯝ ꯀꯩꯅꯣ ꯄꯩꯁꯥ ꯄꯥꯏꯕ ꯃꯤꯅꯦ ꯅꯪꯒꯤ ꯀꯀꯥ ꯅꯪꯒꯤ ꯀꯀꯥ ꯏ ꯂꯝꯕꯤ ꯏꯜꯂꯧꯃꯖꯒꯤ ꯃꯊꯛꯇ ꯃꯊꯛ ꯇꯅꯤ ꯍꯥꯏꯗꯤ
ꯑꯗꯨꯗꯤ ꯅꯪꯒꯤ ꯑꯁꯦꯡꯕ ꯊꯕꯛꯇ ꯍꯥꯏꯔꯅꯤ ꯍꯥꯏꯗ ꯄꯩꯁꯥ ꯌꯥꯝ ꯄꯥꯏꯕꯅꯣ ꯀꯔꯤꯒꯤꯔꯥ
ꯅꯪ ꯄꯩꯁꯥ ꯄꯥꯔꯗꯤꯦ ꯑꯩꯉꯣꯟꯗ ꯍꯥꯏꯌ ꯍꯥꯏꯌꯣꯀꯣ ꯑ ꯄꯤꯒꯦ
ꯑꯩꯒꯤ ꯌꯨ ꯄꯤ ꯑꯥꯏ ꯑꯥꯏ ꯗꯤ ꯍꯥꯏꯔꯛꯎꯔꯒꯗꯤ
ꯍꯥ
ꯑꯩꯒꯤ ꯌꯨ ꯄꯤ ꯑꯥꯏ ꯑꯥꯏ ꯗꯤ ꯍꯥꯏꯔꯛꯎꯔꯥ
ꯍꯧꯖꯤꯛ ꯍꯧꯖꯤꯛꯁꯨ ꯍꯥꯏ
ꯑꯣ ꯍꯥꯏꯒꯦ ꯌꯥꯝ ꯄꯥꯝꯗꯦꯗ
ꯎ ꯅꯪꯒꯤ ꯅꯪꯒꯤ ꯍꯛꯆꯥꯡ ꯅꯪ ꯍꯌꯦꯡ ꯍꯌꯦꯡ ꯍꯌꯦꯡ ꯌꯦꯟꯁꯥꯡ ꯊꯣꯡꯒꯦ ꯍꯥꯏꯕꯗꯣ
ꯑꯥ
ꯇꯣ
ꯍꯣꯏ
ꯑꯩꯉꯣꯟꯗꯁꯨ ꯄꯤꯌꯨꯀꯣ ꯇꯦꯁ ꯇꯧꯒꯦ
ꯇꯦꯁ ꯉꯥꯛ ꯇꯧꯗ꯭ꯔꯁꯨ ꯀꯩꯅꯣ ꯆꯥꯕ ꯂꯥꯛꯑꯣ
ꯍꯥꯏ ꯆꯥꯔꯗꯤ ꯑꯩ ꯁꯤꯅꯤ ꯀꯔꯤꯅꯣ ꯅꯪꯗꯤ ꯑꯩ
ꯇꯦꯁ ꯇꯧꯕꯒ ꯆꯥꯕꯒ ꯆꯥꯞ ꯃꯥꯟꯅꯩꯌꯦ
ꯎ ꯇꯦꯁ ꯇꯧꯕꯗꯤ ꯈꯤꯇꯪ ꯆꯥꯕ ꯈꯤꯇꯪ ꯈꯤꯇꯪ ꯇꯦꯁ ꯇꯧꯕ ꯆꯥꯔꯗꯤ ꯑꯩꯗꯤ ꯌꯥꯔꯦ
ꯄꯤꯁ ꯃꯉꯥ ꯄꯤꯁ ꯃꯉꯥ ꯑꯣꯏꯗꯔꯣ
ꯑꯗꯣ ꯑꯁꯦꯡ ꯑꯁꯦꯡꯕ ꯍꯌꯦꯡ ꯅꯪ ꯕꯣꯜ ꯏꯟꯇꯔꯦꯁ ꯂꯩꯕ꯭ꯔꯥ ꯌꯦꯡꯕ
ꯂꯩꯌꯦ
ꯂꯩꯌꯦ ꯑꯥ ꯀꯅꯥꯅ ꯇꯤꯝ ꯀꯅꯥ ꯇꯤꯝ ꯀꯅꯥꯒꯤ ꯇꯤꯝ
ꯃꯁꯛ ꯐꯖꯕ ꯂꯩꯔꯗꯤ ꯑꯗꯨꯝ ꯌꯦꯡꯉꯦ
ꯑꯦ ꯑꯁ ꯑꯗꯨꯨꯃꯥꯏꯅ ꯇꯧꯗꯤ ꯌꯥꯔꯣꯏ ꯍꯧꯖꯤꯛꯀꯥꯟ ꯅꯨꯄꯤꯁꯤꯡꯁꯦ ꯃꯁꯛ ꯐꯖꯕ ꯃꯁꯛ ꯐꯖꯕ ꯑ ꯌꯥꯔꯥꯏꯇ ꯃꯥꯏ ꯇꯧꯗꯤ
ꯑꯗꯨꯅ ꯌꯥꯔꯅꯤ
ꯔꯤ ꯍꯥꯏꯕ
ꯌꯥꯏ
ꯑꯩꯗꯤ ꯕ꯭ꯔꯥꯖꯤꯜ ꯑꯩꯗꯤ ꯕ꯭ꯔꯥꯖꯤꯜ ꯁꯞꯄꯣꯔꯠ ꯇꯧꯋꯦ ꯅꯪꯗꯤ ꯀꯔꯤ ꯇꯤꯝ ꯁꯞꯄꯣꯔꯠ ꯇꯧꯗꯣꯏꯔꯥ
ꯏꯟꯗꯤꯌꯥ
ꯐꯔꯤꯌꯥꯗ
ꯏꯟꯗꯤꯌꯥ
ꯏꯟꯗꯤꯌꯥ
ꯍꯣꯏ
ꯑꯁ ꯏꯟꯗꯤꯌꯥꯒꯤ ꯎꯝ ꯏꯟꯗꯤꯌꯥꯒꯤ ꯀꯥꯎꯇꯔꯤ ꯅꯠꯇꯦꯁꯥꯞꯄꯨ ꯑꯅꯦ ꯀꯔꯤꯅꯣ
ꯏꯟꯗꯤꯌꯥꯒ ꯁ꯭ꯔꯤ ꯂꯪꯀꯥ ꯕꯪꯒ꯭ꯂꯥꯗꯦꯁꯁꯨ ꯇꯧꯋꯦ
ꯑꯣ ꯕꯤꯍꯥꯔꯤ ꯕꯤꯍꯥꯔꯤ ꯌꯥꯝꯅ ꯂꯩꯕꯅꯦ ꯑꯗꯣ
ꯍꯣꯏ ꯕꯤꯍꯥꯔꯤꯅ ꯇꯣꯞ ꯇꯥꯔꯦ ꯀꯩꯅꯣ
ꯑꯦ ꯑ ꯑꯦ ꯑꯁꯦꯡꯕ꯭ꯔꯥ
ꯎꯝ
ꯃ ꯇꯧꯔꯗꯤ ꯌꯥꯔꯦ꯫
ꯁꯤꯔꯁꯨ ꯃꯌꯥꯡ ꯍꯤꯡꯁꯨ ꯃꯌꯥꯡ꯫
ꯇꯧꯗꯤ ꯌꯥꯔꯣꯏ꫰꫰ ꯖꯤ ꯀꯥꯟꯁꯦ ꯑꯁ
ꯎꯝ
ꯑꯐꯕ ꯑꯐꯕ ꯑꯃꯇ ꯅꯠꯇꯦ꯫
ꯅꯪ ꯈꯪꯕ ꯂꯩꯕ꯭ꯔꯥꯅꯦ꯫ ꯊꯦꯡꯅꯕ ꯂꯩꯕ꯭ꯔꯣ꯫
ꯀꯔꯤ ꯍꯥꯏꯕ
ꯊꯩꯅꯥ ꯑꯃ ꯂꯩꯕ ꯍꯥꯏꯦꯕ
ꯊꯦꯡꯅꯕ
ꯎꯝ ꯑꯐꯕ ꯃꯇꯝ ꯅꯠꯇꯦ ꯍꯥꯏꯕꯗꯨ ꯅꯪ ꯊꯦꯡꯅꯕ ꯑꯦꯛꯁꯄꯤꯔꯤꯌꯦꯟꯁ ꯂꯩꯕ꯭ꯔꯥ ꯍꯥꯏꯕ
ꯅꯪꯒꯤ ꯈꯣꯟꯖꯦꯜꯁꯦ ꯇꯞ ꯑꯃ ꯉꯥꯡꯨꯔ꯫
ꯍꯧꯖꯤꯛꯀꯥꯟꯁꯦ ꯃꯇꯝ ꯌꯥꯝ ꯐꯠꯇꯦ ꯍꯥꯏꯕ ꯅꯠꯇ꯭ꯔꯣ ꯅꯪ
ꯑꯥ ꯃꯥꯅꯦ꯫
ꯑꯩꯗ ꯅꯪ ꯑꯦꯛꯁꯄꯤꯔꯤꯌꯦꯟꯁ ꯊꯦꯡꯅꯕ꯭ꯔꯣ ꯍꯥꯏꯕꯅꯦ꯫
ꯀꯩ ꯍꯥꯏꯕ
ꯑꯦꯛꯁꯄꯤꯔꯤꯟꯁ
ꯍꯣꯏ ꯑꯗꯨꯒꯤ ꯅꯠꯇꯦ ꯑꯩ ꯍꯥꯏꯕꯗꯤ ꯀꯔꯤꯅꯣ ꯖꯨꯄꯤꯇꯔꯒ ꯖꯨꯄꯤꯇꯔꯒ ꯃꯥꯔꯁ ꯂꯥꯟ ꯇꯧꯕꯗꯨꯣ ꯈꯪꯗ꯭ꯔꯣ ꯅꯪ
ꯑꯗꯨ ꯃꯌꯥꯡ ꯃꯌꯥꯡꯗꯨꯏ ꯇꯧꯗꯦꯗꯅ ꯑꯗꯨꯒꯤꯅꯤ ꯑꯩ ꯑꯩꯅ ꯃꯌꯥꯝ
ꯑꯩꯈꯣꯏ ꯃꯤꯌꯥꯡꯗꯤ ꯀꯩꯅꯣ ꯃꯤꯌꯥꯡꯗꯤ ꯑꯁ ꯐꯕ ꯃꯤ ꯅꯠꯇꯦ꯫
ꯐꯥꯕꯅꯦ꯫
ꯥꯏ ꯅꯪꯒꯤ ꯃꯆꯥꯗꯣ ꯐꯖꯔꯦ ꯑꯗꯨꯗꯤ꯫
ꯐꯖꯕꯅꯦ꯫ ꯑꯩ ꯏꯆꯥ ꯀꯩꯅꯣ ꯁꯨꯔꯦ ꯃꯔꯤ ꯁꯨꯔꯦ꯫
ꯑꯗꯨꯁꯨ ꯇ꯭ꯔꯥꯖꯦ ꯇ꯭ꯔꯥꯟꯖꯦꯟꯗꯔ ꯉꯥꯛꯇ꯫
ꯅꯪ ꯃꯤꯌꯥꯡ ꯅꯪ ꯃꯤꯌꯥꯡꯒꯤ ꯅꯨꯄꯥꯒ ꯑꯥ ꯀꯔꯤ ꯍꯥꯏꯔꯁꯤꯔꯥ ꯂꯥꯛꯂꯗꯤ꯫ ꯌꯥꯔꯣꯏ ꯁꯨꯛꯌꯥ ꯌꯥꯔꯣꯏ꫰꫰ ꯍꯥꯏꯅꯤꯡꯗ꯭ꯔꯦ꯫ ꯑ
ꯀꯩꯔꯤꯒꯤꯅꯣ ꯍꯥꯏꯌꯣ꯫ ꯍꯥꯏꯌꯣ ꯀꯩꯁꯨ ꯀꯥꯏꯗꯦ ꯑꯩꯉꯣꯟꯗꯗꯤ꯫ ꯏꯀꯥꯏꯕ ꯂꯩꯔꯒꯅꯨ ꯀꯩꯁꯨ ꯀꯥꯏꯗꯦ꯫
ꯀꯩꯅꯣ
ꯍꯥꯏꯌꯣ ꯀꯩꯁꯨ ꯀꯥꯏꯗꯦ꯫
ꯍꯥꯏꯅꯤꯡꯗ꯭ꯔꯦ ꯍꯥꯏꯅꯤꯡꯗ꯭ꯔꯦ꯫
ꯑꯗꯨ ꯅꯪ ꯍꯥꯏꯗ꯭ꯔꯗꯤ ꯑꯩ ꯇꯨꯝꯕ ꯉꯝꯃꯣꯏ꯫
ꯕꯣ ꯌꯦꯡꯕ ꯅꯨꯡ ꯑꯥ ꯉꯥꯏꯕꯁꯦ ꯌꯥꯝ ꯋꯥꯏꯀꯣ
ꯑꯩꯒ ꯋꯥꯔꯤ ꯁꯥꯟꯅꯕ ꯂꯣꯏꯔꯦ ꯀꯩꯅꯣ꯫
ꯎꯝ
ꯋꯥ ꯌꯥꯝ ꯉꯥꯡꯕꯗꯤ ꯏꯀꯥꯏꯕ꯭ꯔꯣ ꯅꯪ ꯑꯩꯉꯣꯟꯗ
ꯀꯔꯤ ꯍꯥꯏꯕ
ꯑꯩ ꯋꯥꯝ ꯌꯥꯝ ꯉꯥꯡꯕꯒꯤ ꯏꯀꯥꯏꯕꯣ ꯍꯥꯏꯕ ꯑꯩꯉꯣꯟꯗ
ꯑꯦ ꯀꯥꯏꯗꯦꯗ ꯀꯔꯤꯅꯣ ꯅꯪ ꯋꯥꯁꯨ ꯍꯥꯏꯗꯦ ꯏꯊꯟꯇ ꯍꯥꯏ ꯋꯥ ꯅꯠꯇꯦ ꯁꯤꯗꯤ ꯏꯁꯩꯅꯤ ꯍꯣꯏ
ꯑꯣ
ꯅꯪ ꯍꯥꯏ ꯑ ꯅꯪ ꯏꯁꯩ ꯁꯛꯄꯁꯤꯡꯗꯣ ꯅꯪ ꯏꯁꯩ ꯉꯁꯥꯏ ꯁꯛꯄꯁꯤꯡꯗꯣ
ꯍꯣꯏ ꯑꯣꯏ ꯒꯤ ꯏꯁꯩꯗꯨꯔꯣ
ꯑꯦ ꯑꯝꯇ ꯍꯥꯏꯕꯤꯒꯦꯅꯦ ꯗꯦꯅꯤꯁꯣꯔꯁꯦ
ꯍꯣꯏ
ꯋꯦꯜ ꯅꯠꯇꯦ ꯍꯥꯏꯕ
ꯈꯪꯉꯦ
ꯋꯦꯜꯁꯦ
ꯍꯣꯏ
ꯗꯦꯅꯤꯁꯣꯔꯁ